ꯉꯥꯏꯕꯗ ꯋꯥꯔꯦ ꯍꯥꯏꯁꯤꯅꯦꯀꯣ ꯅꯪꯕꯨ ꯉꯥꯏꯕꯗ ꯋꯥꯔꯦꯕ ꯑꯩꯁꯦ
ꯑꯣ ꯑꯣꯏꯔꯝꯒꯅꯤꯅ ꯈꯟꯕꯅꯦꯕ ꯏꯃꯥꯟꯅ ꯃꯤꯁꯦ ꯉꯥꯏꯌꯣ ꯍꯥꯏꯔꯒ ꯃꯥꯅ ꯑꯗꯨꯝ ꯇꯧꯔꯛꯄ ꯑꯗꯨꯒꯤꯅꯦ ꯃꯥꯗꯣ ꯎꯗꯕꯩ ꯊꯕꯛ ꯇꯧꯔꯒ ꯂꯩꯕ ꯑꯗꯨ ꯀꯦꯅꯕ
ꯃꯐꯝ ꯂꯩꯔꯔꯣꯏ ꯑꯩꯒꯤ ꯑꯦ ꯇꯤ ꯑꯦꯝ ꯀꯩꯅꯣ ꯑꯩꯒꯤ ꯑꯦꯀꯥꯎꯟ ꯂꯧꯒꯦꯔꯥ
ꯌꯥꯔꯦ ꯑꯩꯁꯤ ꯃꯣꯏꯒꯤ ꯑꯗꯨꯝ ꯀꯩꯅꯣ ꯃꯣꯏꯅ ꯇꯧꯗꯕꯤꯗ ꯂꯩꯕꯒꯤ ꯃꯣꯏꯒꯤ ꯇꯧꯕꯤꯕꯅꯦ ꯑꯩꯒꯤ ꯅꯠ ꯁꯤ ꯑꯗꯨ ꯇꯧꯕꯗꯣ
ꯑꯁ ꯁꯤꯟꯄꯤꯁꯦ
ꯅꯪꯒꯤ ꯑꯩꯅ ꯍꯥꯏꯒꯦꯗ ꯑꯗꯨ ꯅꯅꯥꯎ ꯅꯨꯄꯤꯗꯣ ꯃꯣꯏꯗꯣ ꯃꯣꯏꯒꯤ ꯍꯣꯁꯇꯦꯜꯗꯣ ꯆꯠꯈ꯭ꯔꯕꯅꯦ
ꯑꯁ
ꯉꯁꯤ
ꯃꯥ ꯀꯩꯅꯣ ꯆꯠꯄ ꯎꯝ ꯎ ꯀꯩꯅꯣ ꯃꯥꯒꯤ ꯋꯥꯠꯄꯁꯤꯡꯗꯨꯣ ꯂꯥꯎꯗꯤ ꯂꯥꯎꯈ꯭ꯔꯕꯖꯔꯥ
ꯂꯧꯗ꯭ꯔꯤ ꯑꯨꯛꯇ ꯉꯁꯤꯗꯤ ꯆꯝꯐꯨ ꯄꯨ ꯂꯧꯋꯦ ꯑꯗꯨꯒ ꯎꯝ ꯀꯩꯅꯣ
ꯎꯝ ꯁꯄꯣꯜꯒꯨꯝꯕꯗꯤ ꯂꯧꯗꯦꯕꯀꯣ ꯑꯩ ꯑꯩꯅ ꯑ ꯁꯋꯔ ꯖꯦꯜꯒꯨꯝꯕ ꯑꯗꯨꯗꯣ ꯑꯣꯗꯔ ꯇꯧꯕꯤꯔꯒ ꯄꯤꯕꯤꯈ꯭ꯔꯕꯅꯦꯕ ꯑꯗꯨꯒꯨꯝꯕꯗꯤ ꯑꯇꯣꯞꯄꯗꯤ ꯂꯩꯇ꯭ꯔꯤ ꯑꯝꯇ ꯃꯥ ꯑꯗꯨꯒ ꯃꯥꯒꯤ ꯑꯦꯀꯥꯎꯟ ꯅꯝꯕꯔꯁ ꯀꯩꯅꯣ ꯇꯧꯅꯤꯡꯉꯥꯏ ꯀꯨꯝꯕ ꯀꯩꯅꯣ ꯇꯧꯗ꯭ꯔꯤ ꯑꯃ ꯃꯣꯏ ꯃꯁꯦꯟꯗꯣ ꯌꯥꯝ ꯏꯁꯃꯥꯔꯠ ꯑꯣꯏꯕ ꯉꯥꯛꯇꯅꯦꯕꯀꯣ ꯑꯗꯨꯒꯤ ꯑꯩꯅ ꯍꯥꯏꯕꯤꯕꯅꯦ ꯅꯣꯏ ꯑꯗꯨꯝ ꯆꯠꯂꯣ ꯑꯗꯨꯒ ꯑꯗꯨꯒꯤ ꯕꯦꯡ ꯑꯦꯀꯥꯎꯟꯗ ꯇꯧꯋꯣ ꯄꯩꯁꯥ ꯑꯝꯇ ꯆꯪꯉꯣ ꯅꯪꯒꯤ ꯑꯙꯔ ꯀꯥꯔꯗꯒꯨꯝꯕ ꯈꯛꯇ ꯆꯪꯒꯅꯤ ꯑꯗꯨꯒ ꯃꯣꯏꯅ ꯅ ꯅꯪꯅ ꯑꯦꯀꯥꯎꯟ ꯍꯥꯡꯕ ꯅꯨꯃꯤꯠꯇ ꯂꯣꯏꯅꯃꯛ ꯄꯤꯔꯛꯀꯅꯤꯅ ꯑꯦ ꯇꯤ ꯑꯦꯝꯁꯨ ꯂꯣꯏꯅꯃꯛꯥꯛꯄꯤꯤꯔꯛꯀꯅꯤ ꯑꯗꯨ ꯅꯨꯃꯤꯠꯇꯣ ꯃꯥꯅ ꯍꯥꯡꯕ ꯅꯨꯃꯤꯠꯇꯣ ꯀꯣ ꯑꯗꯨꯒꯨꯝꯕ ꯍꯥꯏꯈ꯭ꯔꯕꯅꯤ ꯑꯗꯨꯒ ꯃꯣꯏꯅ ꯍꯪꯗ꯭ꯔꯗꯤ ꯑꯩ ꯑꯃꯨꯛꯀ ꯑꯩꯉꯣꯟꯗ ꯀꯣꯜ ꯇꯧꯔꯛꯑꯣ ꯑꯗꯨ ꯑꯣꯏꯔꯗꯤ ꯏꯕꯥꯅꯤꯃꯨꯛꯀ ꯆꯠꯁꯦꯅ
ꯑꯣ
ꯍꯣꯏ ꯌꯥꯏ
ꯑꯗꯨ ꯑꯣꯏꯔꯁꯨ ꯃꯥꯗꯤ ꯃꯨꯊꯠꯅ ꯇꯧꯕ ꯍꯥꯏꯗꯣꯏ ꯃꯥꯟꯗꯨꯗ ꯑꯩꯗꯤ
ꯃꯃꯥꯟꯅꯕꯤꯁꯤꯡꯅ ꯏꯌꯥꯝ ꯂꯩꯌꯦꯕ
ꯇꯨꯔꯁꯨ ꯁꯤꯗ ꯂꯥꯛꯄꯁꯤꯡꯗꯤ ꯈꯪꯉꯔꯣꯏꯗꯅ
ꯎꯝ ꯈꯪꯒꯅꯤ ꯃꯣꯏꯒ ꯆꯞ ꯃꯥꯟꯅꯩ ꯑꯩꯒ ꯃꯣꯏ ꯌꯥꯝ ꯁ꯭ꯃꯥꯔꯠ ꯑꯣꯏꯌꯦ ꯃꯣꯏ ꯑꯉꯥꯡꯁꯤꯡꯗꯣ ꯌꯥꯝ ꯏꯁꯃꯥꯔ ꯑꯣꯏꯦ
ꯍꯣꯏ ꯑꯗꯨꯗꯤ ꯑꯗꯨꯃꯥꯏꯅ ꯇꯧꯔꯗꯤ ꯐꯔ ꯑꯗꯨ ꯑꯣꯏꯔꯁ
ꯎꯝ ꯃꯤ ꯈꯔꯗꯤ ꯑꯩꯉꯣꯟꯗꯒꯤ ꯍꯦꯟꯅ ꯏꯟꯇ꯭ꯔꯣꯕꯔ ꯑꯣꯏꯕꯁꯨ ꯂꯩꯌꯦ
ꯀꯩꯅꯣ ꯃꯥꯅ ꯇꯤꯟꯅꯕ ꯑꯩꯒꯤ ꯏꯃꯥꯟꯅꯕꯤꯒꯤ ꯃꯅꯥꯎꯅꯨꯄꯤꯗꯨ ꯑꯣꯏꯔꯝꯅꯤ ꯑꯗꯨꯗꯤ
ꯅꯠꯇꯦꯍꯦ ꯗꯨ ꯑꯗꯨ ꯅꯨꯄꯤ ꯁ꯭ꯃꯥꯔꯠꯇ ꯑꯣꯏꯏꯌꯦ ꯍꯥꯏ ꯃꯥꯗꯤ ꯑꯗꯨ ꯑꯩꯉꯣꯟꯗꯁꯨ ꯀꯩ ꯀꯩꯅꯣ ꯈꯪꯗꯕꯗꯣ ꯑꯗꯨꯝ ꯍꯪꯉꯒ ꯂꯩꯌꯦ ꯑꯗꯨꯒ ꯑꯩꯅ ꯀꯩꯅꯣ ꯍꯥꯏꯈꯤꯕꯀꯣ ꯃꯣꯏꯁꯦ ꯑꯩꯅ ꯂꯥꯏꯕ꯭ꯔꯦꯔꯤ ꯆꯠꯄꯅꯦꯕ ꯉꯁꯤꯗꯣ
ꯍꯣꯏ
ꯑꯩꯒꯤ ꯊꯕꯛ ꯇꯧꯅꯤꯡꯉꯥꯏ ꯑꯩꯒꯤ ꯏꯃꯥꯟꯅꯕꯤ ꯎꯅꯔꯒ ꯑꯩ ꯏꯕꯥꯅꯤ ꯀꯩ ꯀꯩꯅꯣ ꯈꯠꯅꯅꯤꯡꯉꯥꯏ ꯂꯩꯕꯒꯤ ꯑꯗꯨ ꯆꯠꯂꯒ ꯏꯕꯥꯅꯤꯁꯦ ꯋꯤꯟꯗꯣ ꯃꯅꯥꯛꯇ ꯐꯝꯃꯒ ꯂꯩꯕ ꯑꯗꯨꯗ ꯑꯗꯨꯃꯥꯏꯅ ꯍꯥꯏꯕꯅꯦ ꯑꯁ ꯀꯩ ꯀꯩꯅꯣ ꯃꯅꯤꯄꯨꯔꯗꯒꯤ ꯄꯤ ꯑꯩꯆ ꯁꯤ
ꯑꯗꯨꯒꯤ ꯑ ꯐꯤꯁ ꯏꯃꯥꯟꯅꯕꯤ ꯅꯗꯣ ꯑ ꯀꯩꯅꯣ ꯄꯤ ꯑꯩꯆ ꯗꯤ ꯏꯁꯇꯨꯗꯦꯟ ꯃꯅꯤꯄꯨꯔꯗꯒꯤ ꯃꯌꯥꯝ ꯂꯩꯍꯧꯋꯦ ꯍꯥꯏꯕꯀꯣ ꯃꯣꯏꯕꯨ
ꯑ
ꯑꯗꯨꯒꯤ ꯑꯁ ꯃꯣꯏꯗꯤ ꯄꯤ ꯑꯩꯆ ꯗꯤ ꯏꯁꯇꯨꯗꯦꯟ ꯅꯠꯇꯦ ꯑꯗꯨꯗꯨ ꯃꯣꯏꯗꯤ ꯑꯁꯤ ꯀꯦꯝꯄꯁꯇꯁꯨ ꯂꯩꯔꯣꯏ ꯉꯁꯤ ꯑꯃꯨꯛꯀ ꯆꯠꯇꯣꯏꯅꯦ ꯑꯗꯨꯒ ꯃꯣꯏꯗꯤ ꯕꯤ ꯑꯦ ꯒꯨꯝꯕ ꯑꯦꯝ ꯑꯦ ꯒꯨꯝꯕ ꯇꯝꯅꯤꯡꯉꯥꯏ ꯂꯥꯛꯄꯅꯦ ꯑꯩꯅ ꯍꯥꯏꯕ
ꯍꯣꯏ
ꯑꯗꯨꯒꯤ ꯑꯣ ꯍꯥꯏꯌꯦ ꯃꯥꯁꯨ ꯑꯣ ꯍꯥꯏꯔꯒ ꯑꯥ ꯑꯗꯨꯒ ꯍꯣꯔꯦꯟ ꯂꯩꯔꯕ ꯏꯄꯥꯗꯤ ꯑꯗꯨꯝ ꯈꯠꯅꯔ ꯀꯩꯅꯣ ꯑꯩꯒꯤ ꯇꯣꯄꯤꯛꯁꯦ ꯐꯖꯅ ꯀꯩꯅꯣ ꯇꯧꯔꯒ ꯂꯩꯕ ꯀꯥꯟꯗ ꯏꯝꯕꯥꯟꯅꯤꯗꯣ ꯋꯤꯟꯗꯣꯗ ꯌꯦꯡꯊꯕ ꯀꯥꯟꯗ ꯃꯣꯏꯁꯦ ꯂꯥꯛꯑꯦꯕ ꯇꯨ ꯃꯅꯤꯄꯨꯔ ꯏꯁꯇꯨꯗꯦꯟꯁꯤꯡ ꯃꯌꯥꯝ ꯂꯥꯛꯑꯦ ꯍꯥꯏꯔꯒ ꯌꯦꯡꯕ ꯀꯥꯟꯗ ꯃꯣꯏꯁꯦ ꯒꯣꯕꯥ
ꯑꯗꯨꯗꯣ ꯃꯣꯏꯁꯦ ꯍꯦꯛ ꯑꯒ ꯂꯩꯔꯝꯃꯦꯕ ꯃꯤ ꯀꯅꯥꯝꯇꯁꯨ ꯍꯦꯛꯇꯕꯅꯦꯕ ꯑꯗꯨꯗꯣ
ꯑꯗ
ꯑꯗꯨꯒ ꯑꯩꯁꯦ ꯌꯥꯝ ꯅꯣꯛꯅꯤꯡꯕꯅꯦꯕ ꯑꯩꯗꯤ ꯑꯩꯈꯣꯏꯅ ꯍꯦꯛꯀꯦ ꯍꯥꯏꯔꯁꯨ ꯍꯥꯏꯗꯤ ꯑꯩꯈꯣꯏꯁꯦ ꯎꯝ ꯎ ꯑꯁ ꯍꯦꯛꯀꯅꯨ ꯑꯁ ꯏꯗꯤ ꯀꯩꯅꯣꯒꯤꯅꯦ ꯍꯥꯏꯔꯒ ꯍꯦꯛꯇꯕꯅꯦꯕꯀꯣ ꯃꯣꯏꯗꯤ ꯂꯥꯏꯕ꯭ꯔꯦꯒꯤ ꯃꯃꯥꯡꯗ ꯃꯣꯏꯅ ꯂꯥꯛꯑꯒ ꯍꯦꯛ ꯊꯕꯥꯅꯦ ꯍꯥꯏꯕ ꯑꯩꯗꯤ ꯌꯥꯝ ꯅꯣꯛꯅꯤꯡꯉꯦ
ꯏꯀꯥꯏꯕ ꯈ ꯏꯀꯥꯏꯕꯗꯤ ꯁꯦꯀꯦꯟꯗꯔꯤ ꯊꯝꯂꯒ ꯅꯣꯛꯅꯤꯡꯔꯝꯅꯤ
ꯍꯥꯏꯗꯤ ꯃꯥꯔꯛ ꯃꯥꯔꯛꯇꯗꯤ ꯑꯗꯨꯒꯨꯝꯕꯁꯨ ꯀꯩꯁꯨ ꯀꯥꯏꯗꯦꯕꯥꯀꯣ ꯑꯗꯨꯕꯨꯗꯤ ꯑꯁꯤꯗꯤ ꯑꯗꯨꯒ ꯃꯣꯏꯗꯤ ꯀꯩꯅꯣ ꯑꯝ ꯑꯗꯨꯒꯤ ꯄꯥꯝꯕꯤꯗꯣ ꯎꯝ ꯀ꯭ꯌꯨ ꯑꯥꯔ ꯁꯀꯣꯗ ꯍꯥꯞꯄꯦꯕꯀꯣ
ꯍꯣꯏ
ꯍꯥꯞꯄꯅꯦ ꯃꯣꯏꯗꯤ ꯂꯣꯏꯅꯃꯛꯒꯤ ꯀꯩꯅꯣꯗ
ꯑꯣ ꯑꯗꯨꯒ ꯀꯥꯔꯤ ꯇꯧꯗꯣꯏꯕ ꯀ꯭ꯌꯨ ꯑꯥꯔ ꯀꯣꯗꯇꯨꯅ ꯍꯥꯞꯂꯒ
ꯀ꯭ꯌꯨ ꯑꯥꯔ ꯀꯣꯗꯠꯇꯣ ꯀꯩꯒꯤꯅꯣ ꯈꯪꯗꯦ ꯑꯩꯁꯨ ꯑꯩꯗꯤ ꯒꯣꯚ ꯁꯦ ꯆꯥꯔꯒ ꯑ ꯑꯩꯈꯣꯏꯅ ꯍꯦꯛꯂꯛꯑꯒ ꯑꯗꯨ ꯑ ꯄꯩꯁꯥ ꯄꯤꯗꯣꯏꯔꯥꯅ ꯈꯟꯕꯅꯦꯕ ꯑꯗꯨ ꯑꯣꯏꯔꯝ ꯑꯣꯏꯔꯝꯗꯧ ꯃꯥꯜꯗꯦ ꯑꯗꯨꯕꯨ ꯃꯣꯏꯅ ꯍꯥꯞꯄꯁꯦ ꯎꯝ ꯑꯇꯣꯞꯄꯥꯒꯤ ꯄꯥꯝꯕꯤꯗꯥꯁꯨ ꯍꯥꯞꯄꯦꯕꯥꯀꯣ ꯍꯩ ꯂꯩꯇꯥꯕꯒꯤ ꯄꯥꯝꯕꯤꯗꯁꯨ ꯑꯗꯣ ꯑꯗꯨꯃꯥꯏꯅ ꯑ ꯎꯝ ꯑꯗꯨ ꯍꯥꯞꯄꯥꯗꯨ ꯀꯩꯅꯣ ꯎꯝ ꯃꯥꯒꯤ ꯃꯥꯒꯤ ꯄꯥꯝꯕꯤꯒꯤ ꯃꯥꯔꯝꯗꯥꯀꯣ ꯀ꯭ꯌꯨ ꯑꯥꯔ ꯀꯣꯗꯁꯇꯣ ꯑꯩꯈꯣꯏꯅ ꯁ꯭ꯀꯦꯟ ꯇꯧꯕ ꯀꯥꯟꯗ ꯑꯗꯨꯝ ꯊꯣꯛꯂꯛꯀꯥꯅꯤ ꯍꯥꯏꯌꯦꯕ
ꯑꯣ ꯑꯣ
ꯑꯗꯣ ꯒ꯭ꯋꯥꯕꯥꯗꯣ ꯍꯥꯞꯄꯗꯤ ꯒ꯭ꯋꯥꯕꯥꯒꯤ ꯇ꯭ꯔꯤ ꯂꯣꯏꯅꯃꯛꯇ ꯑꯗꯨꯝ ꯍꯥꯞꯄꯦꯕ ꯑꯗꯨꯒꯤ ꯑꯩꯗꯤ ꯄꯩꯁꯥ ꯄꯤꯗꯣꯏꯔꯥꯅ ꯈꯟꯕꯅꯦꯕ
ꯑꯣ ꯑꯗꯨꯗꯤ ꯐꯥꯗꯤ ꯐꯩꯌꯦꯀꯣ ꯅꯠꯇꯦ ꯃꯤꯅ ꯂꯥꯏꯔꯤꯛ ꯄꯥꯅꯤꯡꯕ ꯃꯤ ꯂꯩꯔꯗꯤ ꯍꯥꯏꯕꯤꯅꯤꯀꯣ ꯑꯗꯨ ꯁꯤꯒꯨꯝꯕꯁꯦ
ꯎꯝ
ꯑꯩꯈꯣꯏ ꯑꯩꯈꯣꯏ ꯑꯩꯈꯣꯏ ꯃꯅꯤꯄꯨꯔꯗ ꯅꯠꯇ꯭ꯔꯗꯤ ꯑꯩꯈꯣꯏ ꯁꯥꯏꯗ ꯂꯥꯛꯄꯥꯁꯤꯡꯗꯤ ꯁꯨꯡꯄꯥ ꯄꯥꯔꯔꯣꯏ ꯁꯤꯒꯨꯝꯕꯥꯁꯦ
ꯎꯝ ꯃꯥꯟꯗꯦ ꯑꯩꯁꯨ ꯍꯥꯏꯗꯤ ꯑꯁꯦꯡꯕꯗꯤ ꯑꯩ ꯑꯩꯈꯣꯏꯁꯦ ꯑ ꯑꯁꯤꯒꯨꯝꯕ ꯑꯣꯄꯣꯔꯆꯨꯅꯤꯇꯤ ꯄꯤꯕꯥꯁꯦ ꯌꯥꯝ ꯐꯔꯥꯕꯅꯦꯕꯥꯀꯣ
ꯍꯣꯏ ꯃꯥꯒꯤ ꯕꯦꯅꯤꯐꯁꯤꯦꯜ ꯒꯣꯕꯥꯒꯤ ꯕꯦꯅꯤꯐꯁꯤꯦꯜꯒꯨꯝꯕ ꯅꯠꯇ꯭ꯔꯗꯤ ꯒ꯭ꯋꯥꯕꯥ ꯊꯥꯕꯒꯤ ꯩꯅꯣ ꯃꯔꯝꯒꯨꯝꯕ ꯏꯔꯕꯝꯅꯤꯀꯣ ꯑꯗꯨꯗꯤ
ꯎꯝ ꯀꯕ ꯃꯥꯜꯂꯦ ꯍꯥꯏꯗꯤ ꯃꯥꯒꯤ ꯄꯥꯝꯕꯤꯒꯤ ꯃꯔꯥꯡꯗ ꯂꯣꯏꯅꯃꯛ ꯏꯌꯦ ꯍꯥꯏꯌꯦ
ꯎꯝ
ꯀꯩ ꯇ꯭ꯔꯤꯅꯣ ꯀꯩ ꯀꯩꯅꯣ ꯍꯥꯏꯕꯒꯨꯝꯕꯥꯗꯣ
ꯎꯝ
ꯑꯗꯨꯃꯥꯏꯅ ꯍꯥꯏꯌꯦ ꯆꯥꯛꯇꯤ ꯆꯥꯔꯕꯣ ꯀꯩ ꯏꯟꯖꯥꯡ ꯆꯥꯗꯣꯏꯅꯣ
ꯗꯥꯜ ꯊꯣꯡꯕ ꯃꯥꯜꯂꯦ ꯏꯅꯦꯗ
ꯀꯩꯅꯣ ꯍꯟꯗꯛꯁꯦ ꯅꯪ ꯅꯣꯏꯁꯦ ꯗꯥꯜꯒ ꯎꯠꯁꯣꯏ ꯉꯥꯛ
ꯑꯗꯨꯅꯦꯕꯥ ꯃꯤꯉꯣꯟ ꯍꯥꯏꯕ ꯇꯜꯂꯦ ꯑꯩ ꯍꯧꯖꯤꯛꯇꯤ ꯀꯩꯅꯣ ꯆꯤꯟꯊꯤꯌꯦ ꯍꯥꯏꯕꯅꯦ ꯑꯃꯨꯛꯀꯥ ꯀꯥꯎꯈ꯭ꯔꯗꯤ
ꯌꯥꯔꯦ ꯍꯟꯗꯛꯁꯦ ꯑꯩꯈꯣꯏ ꯑꯗꯨꯝ ꯆꯥꯏꯑ ꯑꯗꯣ ꯑꯗꯣ ꯎꯠꯁꯣꯏꯒ ꯑꯗꯨꯝ ꯀꯩꯅꯣ ꯗꯥꯜ ꯑꯗꯨꯝ ꯆꯥꯏ ꯍꯟꯗꯛꯇꯤ ꯍꯥꯏꯌꯣ ꯌꯥꯗ꯭ꯔꯣ ꯀꯥꯏꯗꯦꯍꯦ ꯑꯗꯨ ꯍꯥꯏꯕꯗꯣ ꯑꯁꯦꯡ ꯑꯁꯦꯡꯕ ꯍꯥꯏꯕꯗꯣ ꯑꯗꯨꯒ ꯑꯩꯅ ꯅꯍꯥꯟ ꯑꯉꯥꯡ ꯀꯩ ꯏꯕꯥꯅꯤ ꯑꯗꯨꯝ ꯋꯥꯔꯤ ꯁꯥꯟꯅꯩꯕꯥꯀꯣ ꯑꯩꯅ ꯋꯥꯔꯤ ꯁꯥꯟꯅꯕ ꯀꯥꯟꯗ ꯃꯥ ꯁꯨ ꯑꯗꯨꯝ ꯗꯥꯥꯜ ꯆꯥꯏꯌꯦ ꯍꯥꯏꯌꯦ ꯑꯗꯨꯝ ꯍꯥꯏꯌꯦꯕꯥꯀꯣ ꯑꯗꯨꯒ ꯀꯣꯏꯅꯣ ꯅꯪꯁꯨ ꯗꯥꯜ ꯗꯗꯥꯜ ꯉꯥꯛꯇ ꯑꯗꯨꯝ ꯆꯥꯔꯒ ꯂꯩꯔꯦ ꯍꯥꯏꯔꯒ ꯅꯪꯁꯨ ꯑꯩꯅ ꯗꯥꯎꯠ ꯆꯥꯕ ꯅꯨꯃꯤꯠꯇ ꯑꯗꯨꯝ ꯀꯣꯜ ꯇꯧꯔꯛꯄꯒꯤꯅꯦꯍꯦ ꯍꯥꯏꯌꯦꯦ
ꯑꯗꯨꯗꯅꯤꯃ ꯅꯨꯡꯇꯤꯒꯤ ꯀꯣꯜ ꯇꯧꯕꯒꯤ ꯅꯠꯇꯦꯕ ꯑꯩꯈꯣꯏꯁꯦ ꯑꯗꯨꯒꯤꯅꯦ
ꯑꯥ ꯑꯗꯨꯕꯨ ꯍꯟꯗꯛꯇꯤ ꯏꯕꯥꯅꯤꯁꯦ ꯇꯣꯏ ꯇꯣꯏꯅ ꯋꯥꯔꯤ ꯁꯥꯔꯛꯑꯦꯀꯣ ꯑꯗꯨꯕꯨ ꯗꯥꯜꯒ ꯎꯠꯁꯣꯏ ꯉꯥꯛꯇꯥꯅꯦꯀꯣ ꯑꯩꯅ ꯇꯥꯕꯗꯣ
ꯁꯤꯖꯟ ꯁꯤꯖꯟ ꯍꯣꯏꯒꯤ ꯑꯣꯏꯔꯕꯅꯤ ꯃꯣꯏꯁꯦ
ꯑꯗꯨꯕꯨ ꯑꯩꯗꯤ ꯍꯥꯎꯋꯦ ꯎꯠꯁꯣꯏꯗꯣ
ꯍꯣꯏ
ꯌꯥꯝ ꯍꯥꯎꯋꯦ ꯑꯣꯁꯣꯏꯗꯤ ꯀꯩꯀꯩꯗꯁꯨ ꯑꯗꯨꯝ ꯄꯥꯛꯆꯕꯅꯦ ꯂꯣꯏꯅꯃꯛꯇ
ꯎꯝ ꯑꯗꯨ ꯑꯣꯏꯔꯁꯨ ꯑꯩꯈꯣꯏꯁꯦ ꯍꯟꯗꯛꯇꯤ ꯃꯤ ꯃꯤ ꯌꯥꯝꯕꯅꯤꯅ
ꯎꯝ
ꯀꯩꯅꯣ ꯌꯦꯟꯁꯥꯡ ꯊꯣꯡꯕꯒꯨꯝꯕꯗꯣ ꯃꯥꯒꯤ ꯃꯥꯒꯤ ꯑꯄꯥꯝꯕ ꯏꯁꯇꯥꯏꯜ ꯇꯣꯡꯉꯥꯟꯕꯥꯟꯕꯅꯤꯅ
ꯎꯝ
ꯈꯪꯗꯦ ꯆꯥꯐꯝ ꯈꯪꯗ꯭ꯔꯦ
ꯍꯣꯏ
ꯃꯔꯛ ꯃꯔꯛꯇꯥꯗꯤ ꯑꯣꯛꯁꯥ ꯑꯣꯛꯁꯥ ꯅꯠꯇꯦ ꯑ ꯑꯩꯈꯣꯏ ꯑꯩꯈꯣꯏꯅ ꯏꯟꯁꯥꯡꯒꯨꯝꯕ ꯆꯥꯕꯗꯣ
ꯎꯝ
ꯍꯨꯏꯒꯤ ꯍꯨꯏꯒꯤꯗ ꯍꯣꯏꯒꯤꯤꯗꯤ ꯀꯝꯄꯌꯔ ꯇꯥꯎꯅꯤꯡꯉꯥꯏ ꯂꯩꯇꯦ ꯀꯥꯏꯅ ꯎꯝ ꯑꯣ ꯄꯣꯛꯀꯤ ꯆꯥꯛ ꯃꯜꯦꯕ
ꯑꯁ ꯇꯅꯦ
ꯍꯥꯎꯇꯕꯗꯣ
ꯑꯣ ꯀꯅꯥꯅ ꯊꯣꯡꯕꯩꯅꯣ ꯑꯗꯨꯗꯣ
ꯏꯅꯦꯅ
ꯈꯪꯉꯦ ꯀꯅꯥꯅꯣ ꯍꯥꯏꯕꯗꯨ
ꯍꯩꯗꯧ ꯃꯥꯜꯂꯦꯕ ꯃꯥꯗꯤ ꯇꯁꯦꯡꯒꯤꯗꯤ
ꯅꯠꯇꯦ ꯃꯈꯣꯏꯒꯤꯗꯤ ꯑꯗꯨꯝ ꯍꯥꯎꯔꯝꯅꯤ ꯃꯤꯅꯥ ꯄꯥꯝꯕ ꯁ꯭ꯇꯥꯏꯜ ꯇꯣꯡꯉꯥꯟꯕꯒꯤꯅꯤꯗꯥ
ꯍꯣꯏ ꯍꯣꯏ
ꯍꯥꯎꯇ꯭ꯔꯁꯨ ꯑꯩꯗꯤ ꯑꯗꯨꯝ ꯉꯟꯅ ꯐꯖꯥꯅ ꯑꯗꯨꯝ ꯁꯦꯝꯕꯤꯔꯥꯗꯤ ꯑꯗꯨꯝ ꯆꯥꯕ ꯅꯨꯡꯉꯥꯏꯌꯦ ꯑꯩꯗꯤ
ꯎꯝ ꯑꯩꯍꯥꯛ ꯉꯔꯥꯡꯗꯣ ꯁꯤꯡꯖꯨ ꯆꯥꯕꯗꯣ ꯈꯨꯍꯥꯎꯗꯣ ꯂꯣꯏꯔꯦ
ꯑꯩ ꯆꯥꯅꯤꯡꯉꯥꯏ ꯐꯪꯗ꯭ꯔꯦ ꯑꯩ
ꯑꯁ ꯉꯔꯥꯡꯗꯨꯗꯤꯅꯦ ꯑꯁ ꯃꯣꯔꯣꯛꯇꯤ ꯐꯖꯥꯅ ꯁꯥꯏꯍꯦ ꯃꯣꯏꯒꯤꯗꯣ ꯇꯥꯕ꯭ꯔꯥ ꯇꯨ ꯑꯃꯨꯛꯀ ꯍꯧꯔꯦ ꯇꯥꯗ꯭ꯔꯦ ꯑꯝꯇ ꯅꯪꯗꯤ ꯇꯥꯕ꯭ꯔꯥ ꯊꯝꯒꯅꯨꯀꯣ ꯑꯩ ꯀꯩꯅꯣ ꯇꯧꯒꯦ ꯁꯤꯁꯤꯁꯨ ꯀꯥꯔꯤꯅꯣ